ꯍꯜꯂꯣ ꯇꯥꯕ꯭ꯔꯣ
ꯅꯪ ꯈꯣꯟꯖꯦꯟ ꯈꯛꯇꯪ ꯉꯥꯏꯔꯦ ꯑꯩꯅ ꯇꯥꯔꯤꯁꯦ
ꯎꯝ ꯑꯥ ꯑꯗꯨ ꯅꯪ ꯆꯥꯛ ꯆꯥꯔꯕꯣ
ꯆꯥꯗ꯭ꯔꯤꯌꯦ ꯊꯣꯡ ꯐꯥꯎ ꯊꯣꯡꯗ꯭ꯔꯤꯌꯦ
ꯋꯥ ꯍꯣ ꯍꯣ ꯊꯦꯡꯉꯦꯅꯦ ꯑꯩꯉꯣꯟꯗ ꯊꯦꯡꯉꯦ ꯍꯥꯏꯔꯝꯃꯒ
ꯑꯦ ꯊꯟꯗ ꯂꯩꯕꯒꯤ ꯑꯩ ꯑꯝꯇ ꯆꯥꯗ꯭ꯔꯦ
ꯏ ꯍꯧꯔꯛꯑꯣꯅꯦ ꯅꯪꯕꯤꯗꯃꯥꯟꯅꯕꯤ ꯈꯣꯏ ꯃꯌꯥꯝ ꯂꯩꯔꯝꯒꯅꯤ ꯀꯩꯅꯣ
ꯑꯁ ꯀꯧꯅꯤꯡꯉꯥꯏ ꯇꯜꯂꯦ
ꯀꯔꯤ ꯢꯟꯁꯥꯡ ꯊꯣꯡꯗꯣꯏꯅꯣ꯫
ꯂꯩꯇꯦ ꯍꯤꯟꯖꯥꯡ꯫
ꯑꯁ ꯑꯗꯨꯗꯤ ꯀꯩꯅꯣ ꯌꯥꯝ ꯀꯟꯈꯛ ꯅꯠꯇ꯭ꯔꯒ ꯆꯥꯛ ꯀꯨꯝꯕ ꯅꯨꯡꯗꯥꯡꯒꯤ ꯈꯔ ꯂꯦꯝꯃꯗꯤ ꯗꯨꯀꯥꯟ ꯊꯣꯛꯑꯒ ꯅꯨꯗꯜꯁꯇ ꯇꯨ ꯂꯩꯔꯒ ꯑꯗꯨꯝ ꯆꯥꯒ
ꯂꯩꯔꯒ ꯂꯩꯌꯦ ꯑꯩꯅ ꯎꯝ꯫
ꯑ ꯑꯗꯨꯗꯤ
ꯍꯥꯎꯗꯦ ꯑꯁ
ꯍꯥꯎꯕꯅꯦ ꯀꯔꯤ ꯅꯨꯗꯜꯁ ꯑꯣꯢꯕ꯭ꯔꯕ
ꯍꯥꯥ
ꯏꯁꯄꯥꯥꯏꯁꯤ ꯅꯠꯇ꯭ꯔꯒ ꯀꯔꯤ ꯅꯨꯗꯜꯁ ꯃꯦꯒꯤꯔꯣ
ꯏꯁꯄꯥꯏꯁꯤ ꯁꯄꯥꯏ
ꯁ꯭ꯄꯥꯢꯁꯤ ꯈꯣꯏꯗꯤ ꯍꯥꯎꯕꯗꯤ ꯀꯩ ꯑ ꯆꯥꯕ ꯉꯝꯗꯦꯕ ꯑꯃꯨꯛ ꯌꯥꯝ ꯁꯣꯜꯂꯤꯗ
ꯍꯟꯗꯛ ꯃꯔꯣꯛ ꯃꯣꯔꯣꯛ ꯆꯥꯕ ꯌꯥꯗ꯭ꯔꯦ꯫
ꯑꯣ ꯑꯍꯥꯟ ꯑꯣꯏꯔꯛꯈ꯭ꯔꯕꯅꯤꯅ
ꯈꯪꯗ ꯑꯁ ꯃꯣꯔꯣꯛ ꯆꯥꯃꯟꯕꯒꯤ
ꯑꯩꯈꯣꯢ ꯑꯩꯈꯣꯏꯗꯤ ꯅꯣꯏ ꯃ ꯅꯣꯏ ꯅꯣꯏꯒꯤ ꯆꯍꯤ ꯑꯗꯨ ꯃꯇꯝꯗ ꯑꯁ ꯃꯣꯔꯣꯛꯀꯗꯣ ꯎꯃꯣꯔꯣꯛ ꯑꯗꯨ ꯃꯔꯤ ꯃꯉꯥ ꯆꯥꯗ꯭ꯔꯗꯤ ꯆꯥꯛ ꯀ ꯆꯪꯗꯕꯅꯤꯅꯦ꯫
ꯏꯁ ꯅꯪ ꯆꯍꯤ ꯀꯌꯥ ꯁꯨꯔꯒꯦꯅꯦ ꯅꯪ ꯑꯈꯣꯏ ꯂꯦꯡ ꯂꯦꯡ ꯒꯥ ꯑꯣꯏꯔꯒ
ꯍꯣꯏꯁ ꯅꯣꯏꯒꯤ ꯂꯦꯡꯒꯥꯗꯤ ꯑꯣꯏꯔꯝꯃꯣꯏꯌꯦ
ꯈꯤꯇꯪꯅꯦ ꯍꯟꯕ ꯑꯗꯨ ꯑꯣꯏꯔꯁꯨ ꯑꯈꯣꯏ ꯂꯦꯡꯒꯥꯒ ꯆꯞ ꯃꯥꯟꯅꯩ꯫
ꯎꯝ ꯑꯗꯨꯅꯦ꯫ ꯑꯗꯨ ꯈꯤꯇꯪ ꯍꯟꯕꯗꯣ ꯑꯩꯅ ꯍꯥꯏꯕꯗꯤ ꯅꯪꯒꯤ ꯍꯧꯖꯤꯛꯀꯤ ꯆꯍꯤꯗꯣ ꯑꯗꯨ ꯃꯇꯝꯗ ꯑꯩꯁꯦ ꯃꯣꯔꯣꯛ ꯐꯖꯅ ꯆꯥꯔꯝꯃꯦꯕ
ꯆꯤꯡꯉꯝ ꯈꯥꯏꯔ ꯇꯦꯕꯜꯗ ꯀꯩꯅꯣ ꯍꯥꯞꯂꯒ ꯑꯩ ꯈꯣꯡꯒ꯭ꯔꯥꯎꯗ ꯑꯃꯨꯛ ꯇꯧꯔꯦ ꯅꯞꯂꯛꯑꯦ
ꯑꯥ ꯑꯗꯨꯒꯤꯅꯦ꯫
ꯊꯣꯛꯇ꯭ꯔꯦ ꯍꯧꯖꯤꯛ
ꯎꯝ ꯌꯥꯝ ꯐꯩꯌꯦꯅꯦ ꯅꯪꯁꯨ
ꯐꯕꯅꯦ ꯑꯩ ꯈꯛꯇ ꯉꯥꯏꯔꯦ꯫
ꯑꯗꯨꯒꯤꯅꯦ꯫ ꯑꯗꯨꯒꯨꯝꯕ ꯊꯕꯛꯇꯨꯕꯣ ꯇꯧꯔꯗꯤ ꯀꯩ ꯍꯥꯏꯁꯤ꯭ꯔꯥ ꯃꯤꯅ ꯀꯔꯃ ꯍꯥꯏꯕꯗꯣ ꯑꯗꯨꯅꯤꯗ
ꯌꯥꯝ ꯈꯪꯉꯤꯀꯣ ꯅꯪ
ꯅꯞ ꯃꯤ ꯀꯩ ꯍꯥꯏꯖꯤꯔꯥ ꯃꯤ ꯈꯪꯗꯕ ꯀꯣꯏꯅ ꯈꯪꯉꯒ ꯐꯝꯃꯒ ꯅꯞꯄ ꯌꯥꯏ ꯍꯥꯏꯅ ꯈꯪꯅ ꯈꯪꯅ ꯈꯪꯅ ꯅꯞꯆꯟꯈ꯭ꯔꯗꯤ ꯅꯇꯣꯝꯗ ꯑꯃꯨꯛ ꯅꯞꯄꯗꯣ ꯀꯔꯃꯥ ꯀꯧꯗ꯭ꯔꯗꯤ ꯀꯔꯤ ꯀꯧ ꯍꯥꯏꯅꯣ꯫
ꯈꯪꯗꯦ ꯑꯩꯗꯤ ꯑꯗꯨꯒꯨꯝꯕꯗꯣ
ꯎ
ꯑꯩꯗꯤ ꯑꯁ ꯐꯃꯨꯡꯗ ꯀꯩꯅꯣ ꯇꯧꯕꯒꯤ ꯁꯨꯝ ꯀꯩꯅꯣ ꯇꯧꯅꯦ ꯃꯤꯉꯣꯟꯗ ꯇꯧꯋꯣ ꯍꯥꯏꯗꯨꯗꯤ ꯑꯩ ꯅꯠꯇꯦꯍꯦ꯫
ꯑꯦ ꯑꯗꯨꯅꯤꯅꯦ ꯃꯤꯉꯣꯟꯗ ꯅꯞꯄꯣ ꯍꯥꯏꯅ ꯈꯟ ꯈꯜꯂꯒ ꯇꯧꯗ꯭ꯔꯁꯨ꯫
ꯅꯪꯅ ꯇꯧꯕꯒꯤ ꯈꯪꯔꯝꯕ ꯑꯣꯏꯔꯝꯒꯅꯤ ꯗꯨꯅ꯫
ꯅꯪꯅ ꯅꯞꯄ ꯃꯐꯝꯗꯣ ꯃꯤꯅ ꯂꯥꯛꯑꯒ ꯀꯩꯅꯣ꯫ ꯅꯛꯁꯤꯜꯂꯛꯑꯗꯤ ꯅꯞꯀꯅꯤ ꯍꯥꯏꯕꯗꯣ ꯈꯪꯅ ꯈꯪꯅ ꯅꯞꯁꯟꯕꯗꯣ꯫
ꯑꯗꯣ ꯅꯪꯗꯤ ꯇꯧꯈ꯭ꯔ ꯃꯥꯜꯂꯦꯅꯦ ꯗꯨꯗꯤ꯫
ꯑꯩꯕꯨꯗꯤ ꯍꯣꯏ ꯇꯧꯁꯨ ꯇꯧꯗꯦꯍꯦꯗꯣ
ꯎꯝ
ꯑꯗꯨꯒꯤ ꯑꯩꯈꯣꯏꯅ ꯄꯔꯥ ꯄꯔꯥ ꯐꯥꯈ꯭ꯔꯕ ꯑꯩꯈꯣꯏꯗꯣ ꯅꯣꯏꯗ ꯗꯨꯝ ꯇꯥꯛꯄꯤꯕꯋꯥꯅꯤ ꯫
ꯇꯥꯕꯔꯣ꯫ ꯅꯪ ꯅꯤꯡꯁꯤꯡꯉꯤꯕꯣ ꯑꯩꯈꯣꯏ ꯅꯍꯥꯟ ꯅꯍꯥꯟ ꯅꯍꯥꯟ ꯀꯨꯏꯅ ꯊꯥꯏꯅ ꯀꯣꯏꯕ ꯆꯠꯄꯗꯣ꯫
ꯅꯤꯡꯁꯤꯡꯉꯤꯅꯦ ꯅꯤꯡꯁꯤꯡꯉꯦ ꯅꯣꯡꯃꯈꯛꯇ ꯆꯠꯃꯤꯟꯅꯔꯒ꯫ ꯀꯌꯥꯝ ꯊꯨꯅ ꯍꯟꯒꯤꯕ ꯈꯣꯏꯗꯣ꯫
ꯅꯤꯡꯁꯤꯡꯉꯨꯔꯒ ꯅꯣꯛꯅꯤꯡꯉꯤꯍꯦ ꯫
ꯑꯩꯗꯤ ꯌꯥꯝ ꯅꯨꯡꯁꯤꯌꯦꯗ ꯅꯣꯛꯅꯤꯡꯗꯦꯗ꯫
ꯑꯩ ꯅꯁꯛꯇꯣ ꯀꯥꯎꯈ꯭ꯔꯦ ꯑꯃꯨꯛ꯫
ꯑꯩ ꯑꯩ ꯁꯛꯁꯦ
ꯎꯝ
ꯕꯦꯔꯥ ꯀꯥꯗꯔꯣ ꯑꯗꯨꯗꯤ ꯑꯁ ꯑꯗꯨꯗꯤ꯫ ꯑꯩꯒ ꯂꯥꯛꯃꯤꯟꯅꯕ ꯅꯨꯄꯥꯗꯨꯗꯤ ꯀꯥꯎꯔꯝꯃꯣꯏꯗ꯫ ꯑꯗꯨꯗꯣ ꯈꯔ ꯀꯨꯏꯅ ꯐꯝꯃꯤꯟꯅꯕꯅꯤꯅ꯫
ꯌꯥꯔꯦꯀꯣ ꯇꯣꯛꯑꯣ ꯑꯗꯣ ꯀꯗꯥꯏ ꯆꯠꯈ꯭ꯔꯦꯗꯣ꯫
ꯂꯩꯕꯅꯦ ꯗꯤ ꯑꯦꯝꯗ ꯍꯦꯔꯣ ꯁꯥ ꯎꯝ ꯃꯥ ꯑꯁꯤꯗ ꯍꯤꯔꯣ ꯁꯥ ꯂꯩꯔꯦ ꯍꯖꯤꯛ ꯫
ꯑꯗꯨꯁꯨ ꯏꯀꯥꯏ ꯌꯥꯝ ꯊꯤꯒꯜ ꯊꯤꯒꯟꯗꯦꯍꯦ ꯑꯗꯣ꯫
ꯍꯣꯏꯅꯦ ꯏꯁ ꯀꯩꯒꯤ ꯏꯀꯥꯏ ꯫
ꯇꯜꯂꯦ ꯑꯩꯗꯤ ꯑꯗꯨꯒꯨꯝꯕꯗꯣ꯫
ꯑꯥꯏ ꯅꯨꯄꯥꯗꯕꯨ ꯀꯔꯤ ꯫
ꯑꯗꯨꯀꯨꯝꯄꯨ ꯑꯗꯨꯒꯨꯝꯕ ꯀꯣꯏꯅꯕ ꯁꯔꯨꯛꯇꯤ ꯐ꯭ꯔꯤ ꯂꯩꯕꯅ ꯍꯦꯟ ꯐꯔꯦ꯫
ꯑꯥꯏ ꯑꯩ ꯏꯍꯦ ꯫ ꯌꯥꯝ ꯅꯨꯡꯉꯥꯏꯕꯅꯦꯒꯣ ꯅꯪ ꯈꯪꯅꯕꯩꯅꯦ ꯑꯗꯨꯗꯣ ꯃꯤ ꯗꯨꯡꯗꯨꯡ ꯍꯥꯏꯕ ꯈꯣꯏꯗꯣ ꯑꯗꯨꯒ꯫ ꯀꯩ ꯍꯥꯏꯁꯤꯔꯥ ꯀꯩ ꯍꯥꯏꯁꯤꯔꯥ꯫ ꯌꯥꯝ ꯐꯒꯤꯒꯨꯝꯕ ꯍꯩꯕ ꯐꯖꯤꯁꯨ ꯍꯩꯕ ꯌꯥꯝ ꯀꯔꯤ ꯍꯥꯏꯁꯤꯔꯥ ꯃꯤ ꯍꯔꯥꯎꯍꯟꯕ ꯉꯝꯕ ꯈꯣꯏꯗꯨꯅꯦ꯫ ꯍꯣꯏ ꯂꯤꯞ ꯂꯩꯕꯨ ꯂꯩꯈꯔ꯭ꯗꯤ ꯗꯨꯝ ꯂꯩꯕ ꯅꯨꯡꯉꯥꯏꯕꯗꯣ꯫
ꯀꯣꯏꯕꯁꯨ ꯆꯥꯅꯤꯡꯕ ꯆꯠꯄꯁꯨ ꯇꯟꯕ꯫
ꯇꯟꯒꯅꯨꯅꯦ ꯅꯣꯏ ꯍꯥꯟꯅ ꯗꯨꯝ ꯆꯠꯄ ꯃꯐꯝꯗꯣ ꯆꯠꯂꯨ ꯀꯩꯅꯣ ꯅꯣꯡ
ꯍꯟꯅꯛ ꯃꯔꯛꯇꯤ ꯀꯣꯏꯕ ꯆꯠꯇꯔ꯭ꯦꯗ꯫
ꯅꯣꯏ ꯃꯊꯛꯇ ꯂꯩꯕ ꯆꯤꯡꯗꯣ ꯑꯗꯨꯝ ꯀꯥꯎ ꯀꯩꯅꯣ ꯑꯃꯨꯛ꯫
ꯃꯊꯪ ꯁꯟꯗꯦꯗ ꯆꯠꯀꯦ꯫
ꯑꯗꯨꯗ ꯅꯣꯏ ꯃꯁꯥꯡꯁꯨ ꯐꯖ ꯐꯖꯕ ꯃꯌꯥꯝ ꯂꯥꯛꯏꯗꯨꯗꯤ
ꯄꯥꯛꯑꯦ ꯆꯀꯦ ꯏꯕꯥꯅꯤ ꯄꯥꯈꯪꯒ
ꯑꯩ ꯍꯧꯋꯦꯍꯦ ꯑꯩ ꯌꯦꯡꯉꯨ ꯀꯨꯏꯔꯦ ꯑꯗꯨ ꯃꯣꯏꯕꯗꯣ ꯁꯤꯗꯩ ꯁꯤꯗꯒꯤ ꯑꯩꯈꯣꯏ ꯑꯩꯈꯣꯏ ꯂꯩꯐꯝꯗꯒꯤ ꯊꯣꯛꯈꯤꯕ ꯃꯈꯣꯏꯗꯣ ꯑꯥꯗ ꯆꯥꯔꯨꯕꯗꯨꯣ ꯃꯣꯏ ꯏꯁꯇꯦꯇꯁ ꯁꯥꯒꯠꯄꯗꯨ ꯌꯥꯝ ꯅꯨꯡꯁꯤꯕꯅꯤꯅꯦ ꯑꯩꯁꯨ ꯆꯠꯅꯤꯡꯉꯛꯄꯅꯤ
ꯅꯪ ꯑꯃꯨꯛ ꯊꯣꯛꯂꯣꯏꯗ꯭ꯔꯣ
ꯈꯪꯗ꯭ꯔꯦꯗꯥ ꯑꯦ ꯍꯌꯦꯡ ꯍꯥꯏ ꯃꯊꯪ ꯆꯍꯤꯁꯦ
ꯑꯗꯨꯗꯤ ꯑꯩ ꯂꯩꯔꯔꯣꯏꯅꯦ ꯑꯗꯨꯗꯤ
ꯑꯥ
ꯑꯩ ꯂꯩꯔꯔꯣꯏꯕ
ꯂꯝꯂꯥꯏꯗ ꯐꯦꯃꯁ
ꯍꯥꯥ ꯅꯪ ꯊꯣꯛꯂ
ꯀꯗꯥꯏ ꯆꯠꯂꯥꯒꯦ ꯌꯥꯔꯣꯏ
ꯑꯇꯣꯞꯄ ꯃꯐꯝꯗ ꯂꯩꯔꯒꯦ
ꯑꯗꯨꯝ ꯂꯩꯩꯕ ꯌꯥꯏ ꯀꯩꯅꯣ ꯑꯗ ꯑꯃꯨꯛ ꯃꯊꯪ ꯇꯝꯊꯒꯦ ꯍꯥꯏꯗ ꯑꯥꯢ ꯑꯃꯗ ꯆꯠꯂꯁꯨ ꯄꯩꯁꯥ ꯑꯗ ꯂꯩꯔꯁꯨ ꯄꯩꯁꯥ
ꯑꯗꯨ ꯑꯣꯏꯔꯁꯨ ꯑꯩꯅ ꯅꯥꯛꯄ ꯃꯐꯝꯗꯗꯤ ꯕꯔꯥꯒꯨꯝꯕ ꯆꯠꯊꯣꯛ ꯆꯠꯁꯤꯟꯗ ꯀꯩꯅꯣ ꯇꯧꯗ꯭ꯔꯤꯗꯅ
ꯑꯥ
ꯆꯨꯝꯗ꯭ꯔꯣ
ꯆꯨꯝꯕꯨꯗꯤ ꯆꯨꯝꯃꯤꯅꯦ ꯑꯗꯨ ꯑꯣꯔꯥꯁꯨ
ꯀ꯭ꯔꯤ ꯑꯗꯨ ꯑꯣꯏꯔꯁꯨ
ꯑꯗꯨ ꯈꯣꯏꯗꯅ ꯂꯩꯕ ꯅꯨꯡꯉꯥꯏꯕꯅꯦꯗ
ꯑꯧ ꯁꯤꯗꯗꯤꯅꯦ ꯏꯆꯤ ꯆꯤꯛꯑ ꯂꯩꯕ ꯅꯨꯡꯉꯥꯏ ꯑꯗꯨꯅ ꯑꯩ ꯁ꯭ꯀꯨꯜ ꯃꯐꯝ ꯂꯥꯛꯑꯁꯨ ꯂꯩꯕꯅꯦ
ꯎꯝ ꯑꯗꯨꯅꯦ ꯅꯠꯇ꯭ꯔꯒ ꯑꯥ ꯃꯅꯨꯡꯗ ꯌꯥꯝ ꯂꯥꯡꯕ ꯃꯐꯝꯗꯨ ꯂꯩꯔꯨꯒꯦ ꯍꯥꯏꯔꯨꯕ ꯅꯪꯁꯨ
ꯈꯪꯗꯦ ꯑꯣ
ꯂꯥꯡꯅꯤꯡꯕ ꯈꯣꯏꯒꯤꯗꯤ ꯑꯗꯨꯣꯏꯗ ꯑꯗꯨꯔꯣꯝꯗ ꯑꯃꯨꯛ ꯅꯨꯡꯉꯥꯏꯔꯝꯒꯅꯤ
ꯉꯁꯤ ꯀꯩ ꯏꯟꯖꯥꯡ ꯄꯤꯖꯥꯒꯗꯧꯕ ꯃꯥꯜꯂꯦ
ꯉꯁꯤ ꯐꯔꯥꯏꯗꯦꯁꯦ ꯑꯂꯨꯒ ꯀꯦꯞꯁꯤꯀꯝ ꯉꯧꯕ ꯑꯃ ꯄꯤꯒꯅꯤ ꯑꯗꯨꯒ ꯍꯋꯥꯏ ꯀꯩꯀꯩꯅꯣ ꯃꯤꯛꯁ
ꯎꯝ ꯎꯝ
ꯁꯤꯒꯤ
ꯃꯤ ꯌꯥꯝꯕꯅꯤꯅ ꯍꯥꯎꯗ꯭ꯔꯥꯁꯨ ꯑꯗꯨꯝ ꯍꯥꯎꯒꯅꯤ ꯑꯗꯣ ꯑꯩꯗꯤ ꯕꯣꯔꯗꯤꯡꯗ ꯂꯩꯕꯗ ꯌꯥꯝ ꯅꯣꯏꯔꯛꯄꯅꯦ
ꯑꯁ
ꯑꯁꯦꯡꯕꯒꯤ ꯍꯥꯎꯗ꯭ꯔꯁꯨ ꯃꯤꯅ ꯃꯤ ꯌꯥ ꯌꯥꯝꯔꯗꯤ ꯍꯥꯎꯕꯅꯦꯕ
ꯁꯤꯃꯗꯤ ꯀꯩ ꯍꯥꯏꯁꯤꯔꯦ ꯃꯤ ꯃꯇꯣꯝ ꯃꯇꯣꯝꯗ ꯆꯥꯕ ꯂꯥꯛꯑꯒ ꯀꯩ ꯍꯥꯏꯁꯤꯔ
ꯎꯝ
ꯆꯥꯛ ꯆꯥꯕ ꯇꯥꯏꯃꯤꯡꯗꯣ ꯄꯨꯡ ꯑꯃ ꯄꯨꯡ ꯑꯃ ꯑꯅꯤꯅꯦꯅ ꯑꯗꯨꯒꯤ ꯆꯠ ꯇꯠ ꯇꯠꯅꯅꯤ ꯂꯥꯛꯅꯤꯡ ꯂꯥꯛꯅꯤꯡꯕ ꯃꯇꯝꯗ ꯂꯥꯛ ꯆꯥꯔ ꯂꯥꯛꯀꯅꯤꯅ
ꯅꯣꯏ ꯂꯩꯕꯗꯣ ꯃꯤꯗꯤ ꯌꯥꯝꯔꯝꯒꯅꯤꯀꯣ
ꯎ ꯑꯍꯟꯅꯗꯤ ꯕꯣꯗꯤꯡ ꯀꯣꯏ ꯂꯕꯗꯣ ꯋꯔꯗꯦꯟꯅ ꯑꯋꯥ ꯕꯦꯜ ꯗ ꯌꯩꯔꯥ ꯀꯤꯡ ꯀꯦꯡ ꯀꯦꯡ ꯒꯦꯡ ꯇꯧꯔꯒꯥ ꯃꯤꯅꯤꯠ ꯐꯤꯐꯇꯤꯟ ꯃꯤꯅꯤꯠ ꯒ ꯇ꯭ꯋꯦꯟꯇꯤ ꯃꯤꯅꯤꯠꯔ ꯃꯅꯨꯡꯗ ꯆꯥꯛꯀ ꯆꯥꯕ ꯂꯣꯏꯁꯟꯃꯤꯕꯥ ꯑꯗꯨꯃꯥꯏꯅ ꯅꯠꯇꯦꯕꯁꯤꯗꯗꯤ ꯑꯗꯨꯒꯤ ꯑꯩꯁꯦ ꯌꯥꯏ ꯏꯁꯩ ꯌꯥꯝ ꯁꯛꯅꯤꯡꯉꯛꯄ ꯍꯧꯖꯤꯛꯁꯦ ꯁꯛꯄ ꯌꯥꯗꯕꯩ
ꯎ ꯑꯁ ꯑꯩꯁꯨ ꯁ꯭ꯀꯨꯜ ꯀꯥꯕ ꯂꯣꯏꯅꯤꯡꯉꯦꯁ ꯎꯝ
ꯍꯣꯏ ꯍꯣꯏ ꯑꯩ ꯈꯜꯂꯝꯕꯅꯦ ꯑꯗꯨꯒ ꯍꯧꯖꯤꯛ ꯑꯃꯨꯛ ꯇꯝꯊꯔꯕꯅꯤꯅ ꯁꯤꯁꯨ ꯑꯃꯨꯛ ꯌꯥꯝ ꯂꯣꯏꯍꯟꯅꯤꯡꯈ꯭ꯔꯦ
ꯅꯪꯗꯤ ꯊꯕꯛ ꯃꯤ ꯑꯃ ꯑꯣꯏꯔꯅꯤꯅꯦ ꯑꯗꯨꯗꯤ
ꯑꯥꯏ ꯀꯔꯤ
ꯑꯩꯈꯣꯏꯗꯤ ꯃꯤ ꯑꯣꯏꯔꯔꯣꯏꯌꯦ
ꯑꯗꯨꯗꯨꯅ ꯍꯧꯖꯤꯛ ꯀꯔꯤ ꯑꯣꯏꯔꯤꯒꯦꯕ
ꯍꯧꯖꯤꯛꯇꯤ ꯑꯣꯏꯔꯤꯌꯦ ꯃꯤ
ꯅꯥꯠꯇꯦꯗꯥ ꯑꯩꯒ
ꯋꯥ ꯉꯥꯡꯕ ꯇꯥꯗꯦꯅꯦ
ꯍꯣꯏ ꯁꯩ ꯇꯥꯔꯂꯦ ꯂꯩꯔꯗꯤ ꯏꯆꯤꯛ ꯆꯤꯛꯑ ꯂꯩꯕꯅꯦꯗꯥ
ꯑꯣ ꯀꯥ ꯑꯃꯗ ꯃꯤ ꯑꯅꯤ ꯈꯛꯇ ꯂꯩꯍꯟꯕ꯭ꯔꯣ
ꯅꯠꯇꯦ ꯑꯍꯨꯝ ꯑꯣꯏꯔꯝꯕꯅꯦ ꯑꯗꯣ ꯑꯃꯗꯣ ꯀꯥ ꯍꯣꯡꯕꯗ ꯃꯥꯗꯣ ꯂꯥꯛꯅꯤꯡꯗꯦ ꯍꯥꯏꯔꯒ ꯂꯩꯍꯧꯗꯕ ꯑꯗꯨꯒꯤ
ꯃꯤꯑꯅꯤꯗꯤ ꯆꯞ ꯆꯥꯔꯦꯗ
ꯍꯣꯏ ꯑꯁ ꯁꯤ ꯅꯨꯡꯉꯥꯏꯇꯗꯖꯥꯅꯤ ꯖꯤꯛ ꯍꯥꯥꯟꯅ ꯗꯒꯤ ꯂꯩꯔꯝꯗꯣꯏ ꯖꯅꯤ
ꯌꯨꯝ ꯆꯠꯅꯤꯡꯉꯦ
ꯌꯨꯝ ꯆꯠꯅꯤꯡꯉꯦ ꯌꯨꯝ ꯏꯁ ꯅꯣꯏ ꯍꯣꯏ ꯌꯨꯝ ꯆꯠꯅꯤꯡꯉꯗꯤ ꯌꯦꯡꯉꯣꯅꯦ ꯑꯩꯈꯣꯏꯗꯤ
ꯎꯝ ꯆꯠꯂꯝꯒꯟ ꯅꯣꯏꯗꯤ ꯅꯨꯡꯉꯥꯏꯕꯅꯤꯅ
ꯑꯥꯜ ꯅꯣꯉꯥꯏꯔꯅꯤ
ꯆꯠꯅꯤ ꯉꯝꯃꯔꯣꯏ
ꯑꯗꯣ ꯍꯟꯗꯛꯁꯦ ꯅꯣꯡ ꯀꯟ ꯀꯟꯅ ꯆꯨꯕꯔꯣ ꯑꯗꯨꯁꯨ
ꯑꯁꯤꯗꯔꯣ
ꯎꯝ
ꯆꯨꯗꯦꯅꯦ ꯀꯗꯥꯏꯗꯒꯤ ꯈꯤꯇꯪ ꯈꯤꯇꯪ ꯆꯨꯔꯦ ꯑꯃꯨꯛ ꯂꯣꯏꯈ꯭ꯔꯅꯤ
ꯑꯗꯨ ꯐꯥꯔꯕꯅꯦ ꯅꯣꯏꯗꯣ ꯀꯟ ꯀꯟꯅ ꯆꯨꯔꯛꯑꯗꯤ ꯑꯃꯨꯛ ꯂꯩꯕ ꯌꯥꯔꯣꯏꯅꯦ
ꯁꯤꯗꯨꯁꯨꯔꯣ
ꯎꯝ ꯑꯥ ꯑꯗꯨꯗꯗꯤ ꯀꯩ ꯍꯥꯏꯁꯤꯔ ꯀꯩꯁꯨ ꯇꯧꯗꯦ ꯑꯗꯨ ꯈꯔ ꯊꯣꯛꯂꯛꯑꯗꯤ ꯑꯁ ꯑꯗꯨꯗꯁꯨ ꯂꯝꯕꯤ ꯈꯣꯏꯗꯤ ꯀꯩꯅꯣ ꯇꯧꯕꯅꯤꯗ ꯍꯣꯔꯦꯟ
ꯑꯩꯅ ꯂꯩꯔꯤꯕ ꯃꯐꯝꯗꯤ ꯏꯁꯤꯡ ꯀꯟꯅ ꯇꯥꯔꯁꯨ ꯊꯨꯝꯃꯣꯏꯅ
ꯎꯝ ꯑꯗ ꯑꯩꯅ ꯍꯥꯏꯕꯗꯤ ꯃꯈꯥꯗꯨ
ꯑꯧ ꯃꯈꯥꯗꯗꯤ ꯇꯧꯋꯦ ꯍꯥꯏꯌꯦ
ꯑꯩꯈꯣꯏꯔꯣꯝ ꯊꯣꯛꯂꯛꯄꯈꯣꯏ ꯂꯝꯕꯤꯗꯣ
ꯎꯝ
ꯑꯗꯨ ꯈꯣꯏꯗꯣ ꯌꯥ ꯆꯠꯄ ꯌꯥꯗꯕꯅꯤꯉꯣ
ꯅꯪ ꯌꯨꯝ ꯈꯪꯅꯤꯡꯉꯦ
ꯀꯣꯏꯆꯤ ꯀꯣꯏꯊꯤ ꯊꯤꯔꯒ ꯆꯠꯂꯨ ꯀꯩꯟ
ꯍꯥ ꯍꯥꯏꯔꯛꯑꯣ ꯀꯥꯏ ꯖꯒꯥꯏꯗꯅꯣ
ꯑꯈꯣꯏꯁꯦ ꯀꯩꯅꯗꯅꯦ ꯑꯁ ꯀꯔꯥꯏꯗꯅꯣ ꯎꯝ ꯑꯩꯈꯣꯏ ꯍꯥꯟꯅ ꯁ꯭ꯀꯨꯜꯗꯤ ꯈꯪꯕ ꯅꯠꯇ꯭ꯔꯣ